ꯇꯥꯕ꯭ꯔꯣ ꯍꯜꯂꯣ
ꯍꯂꯣ ꯇꯥꯔꯔꯕꯣ
ꯑꯦ ꯀꯩꯒꯅꯣ ꯍꯧꯖꯤꯛ ꯏꯀꯣ ꯆꯠꯂꯤꯅꯦ
ꯄꯨꯁꯂ
ꯍꯣꯏ
ꯍꯣꯏ ꯀꯩꯒꯤ ꯑꯣꯏꯖꯥꯠꯅꯣ
ꯈꯪꯗꯦꯅ
ꯉꯁꯥꯏꯗꯤ ꯀꯩꯁ ꯇꯧꯗꯝꯅꯤ ꯅꯦꯠꯊꯥꯛꯅ ꯑꯣꯏꯗꯣꯏꯔꯥ ꯈꯪꯗꯦ
ꯈꯪꯗꯦ ꯅꯦꯠꯋꯥꯔ꯭ꯛꯅ ꯑꯣꯏꯕ꯭ꯔ
ꯑꯩꯅꯗꯤ ꯃꯌꯦꯛ ꯁꯦꯡꯅꯅꯤ ꯇꯥꯏ
ꯍꯪꯅꯦꯦ ꯍꯪꯗꯦ
ꯑ ꯨꯝꯕ꯭ꯔꯥ ꯑꯁ ꯌꯥꯝ ꯀꯟꯅ ꯇꯨꯝꯅꯤꯡꯕꯕꯨꯗꯤ ꯑꯣꯏꯗ꯭ꯔꯤꯁꯦ
ꯊ
ꯅꯪꯕꯨꯗꯤ ꯃꯔ ꯑꯣ ꯇꯥꯇ ꯈꯥꯏ ꯆꯟꯔꯤꯅꯦ ꯇꯪꯈꯥꯏ ꯆꯜꯂꯗꯤ ꯈꯔ ꯈꯟꯅ ꯌꯥꯏ ꯇꯥꯕ꯭ꯔꯣ
ꯇꯥꯏꯌꯦ ꯑꯩꯗꯤ ꯇꯥꯏꯌꯦ
ꯑꯣ ꯑꯩꯗꯤ ꯇꯥꯔꯦ ꯇꯥꯔꯦ ꯄꯨꯡ ꯇꯪꯈꯥꯏ ꯆꯟꯗ꯭ꯔꯤꯕꯑꯔꯤꯕ
ꯎꯝ
ꯇꯪꯈꯥꯏ ꯆꯟꯗ꯭ꯔꯤ ꯇꯪꯈꯥꯏꯁꯤ ꯆꯜꯂꯅꯤꯗ ꯃꯤꯅꯤꯠ ꯇꯔꯥꯃꯨꯛꯇ ꯉꯥꯏꯔꯦ ꯀꯅꯥ ꯂꯥꯛꯀꯦ ꯑ ꯑꯣ
ꯎꯝ
ꯂꯥꯛꯒ ꯍꯟꯒꯦ ꯈꯣꯡꯅꯔꯣ ꯀꯩꯅꯣ
ꯀꯣꯦ ꯔꯤꯝꯇꯥꯗ ꯂꯝꯅ
ꯏꯆꯥ ꯑꯣꯏꯇꯥꯔꯗꯤ ꯌꯧꯔꯛꯑꯣꯏꯗ ꯑꯩꯁꯦ
ꯎꯝ ꯌꯧꯔꯛꯑꯅꯤ ꯃꯥꯗꯤ ꯆꯨꯝꯅ ꯁꯨꯝ ꯆꯠꯄꯅꯤꯗ ꯀꯩꯁꯨ
ꯎꯝ
ꯅꯅꯥꯥꯅꯦ ꯂ ꯗꯨꯀꯥꯟ ꯄ ꯌꯥꯅꯤꯒꯤꯁꯨꯔꯨꯔ ꯅꯅꯤ ꯍꯥꯏꯦꯅ
ꯎꯝ ꯍ ꯌꯥꯝꯦ ꯍꯌꯦꯡ ꯂꯣꯏ ꯊꯨꯝꯅꯈ꯭ꯔꯕꯣ ꯑꯗꯨꯗ ꯂꯩꯕ ꯇꯨꯝꯅꯅꯥꯗ꯭ꯔꯤꯗ ꯃꯣꯏ ꯃꯩ ꯃꯠꯄꯔ ꯀꯥꯟ ꯇ ꯕꯣꯟꯡꯕ ꯑꯁꯣꯝ ꯅꯥꯀꯟꯗ ꯑꯅꯝꯕ ꯂꯣꯏ ꯆꯪꯅꯈ꯭ꯔꯦꯗ ꯃꯩ ꯃꯝꯕꯅꯤꯅ
ꯑ ꯑꯁ ꯏꯁꯤꯡ ꯈꯧꯔꯥꯡꯉꯤꯗ ꯐꯣꯟ ꯋꯥꯔꯤ ꯁꯥꯕꯁꯨ ꯏꯁꯤꯡ ꯈꯧꯔꯥꯡꯉꯤꯅꯦ
ꯎꯝ ꯁꯤꯒꯤ ꯂꯥꯏꯟ ꯑꯃ ꯃꯝꯃꯤꯌꯦ ꯃꯩ ꯑꯗꯨꯅ ꯑꯁꯣꯝ ꯅꯥꯀꯟꯗ ꯇꯨꯝꯕ ꯂꯣꯏ ꯆꯪꯅꯈ꯭ꯔꯦꯕ
ꯎꯝ
ꯀꯩꯅꯣꯒꯤ ꯃꯦꯗꯤꯁꯤꯟ ꯗ꯭ꯔꯃꯥꯁꯦ ꯀꯔꯝꯕꯅꯣ
ꯃꯦꯗꯤꯁꯤꯟ ꯗꯔ ꯃꯥꯗꯤ ꯃꯦꯗꯤꯁꯤꯟ ꯋꯥꯠꯇ ꯂꯩꯔꯅꯦ
ꯑꯣ ꯃꯦꯗꯤꯁꯤꯟ ꯂꯩꯖꯕꯅꯦ ꯃꯦꯗꯤꯟ ꯃꯦꯗꯤꯁꯤꯟ ꯂꯩꯕꯅꯦ ꯃꯦꯟꯁꯤꯟ ꯗꯔꯃꯥ ꯅꯤꯄ꯭ꯔꯣ ꯎꯝ ꯗꯥꯛꯇꯔ ꯅꯨꯄꯥ ꯑꯃ ꯍꯪꯉꯛꯄꯗꯨꯗ ꯑꯩꯗꯤ ꯗ꯭ꯔꯃꯥ ꯅꯦꯞꯐꯣꯁ ꯑꯗꯨꯃꯥꯏꯅ ꯃꯃꯤꯡ ꯇꯣꯉꯥꯟ ꯇꯣꯉꯥꯟ ꯇꯧꯔꯛꯄꯁꯤꯅ ꯀꯣꯏꯗ ꯉꯥꯎꯔꯤꯁꯦ ꯑꯩꯈꯣꯏꯅ ꯈꯪꯦ ꯁꯔꯖꯔꯤ ꯃꯦꯗꯤꯁꯤꯟ ꯑꯦꯗꯤꯌꯥ ꯄꯨꯨꯡ ꯄꯨꯟ ꯄꯨꯟ ꯄꯨꯟ ꯈꯥꯡꯪꯒꯅꯤꯗꯣ ꯑꫭꯊꯔꯣꯗ ꯅꯦꯐ꯭ꯔꯣꯒ ꯗꯔꯃꯥꯒꯗꯤ ꯃꯦꯗꯤꯁꯤꯟ ꯋꯥꯠꯇ ꯑꯣ
ꯃꯤꯅ ꯈꯨꯗꯛꯇ ꯍꯪꯉꯛꯄꯗ ꯀꯩꯅꯣ ꯇꯧꯕ ꯅꯔꯚꯁꯇꯕꯁꯨ ꯌꯥꯎꯕꯅꯦ
ꯍꯥꯏꯗꯤ ꯍꯪꯉꯤꯕ ꯈꯨꯍꯪꯗꯨꯅ ꯑꯦ ꯃꯦꯗꯤꯁꯤꯟ ꯁꯔꯖꯔꯤ ꯑꯣꯊ꯭ꯔꯣ ꯑꯦꯗꯤꯌꯥ ꯍꯥꯏꯔ ꯄꯣꯗ ꯄꯨꯨꯟ ꯄꯨꯨꯟ ꯈꯪꯕ ꯑꯣꯏꯅ ꯐꯕ ꯑꯗꯨꯗꯒꯤ ꯃꯣꯏꯒꯤ ꯍꯥꯏꯐꯝ ꯊꯣꯛꯄꯗ ꯍꯥꯏꯔ ꯀꯅꯦꯗꯗꯤ ꯀꯣꯛꯇ ꯉꯥꯎꯋꯦꯕ ꯀꯥꯏꯋꯥꯏ ꯂꯩꯒ
ꯍ ꯀꯣꯣꯡꯅꯍꯨꯅꯤ ꯑꯍꯥꯟꯕꯗ ꯑꯍꯥꯟꯕꯒ ꯆꯦꯁ ꯃꯦꯗꯤꯁꯤꯟꯒꯨꯝꯕ ꯍꯪꯉꯛꯄꯗ ꯀꯣꯛ ꯉꯥꯎꯕ
ꯑꯗꯨꯒꯤ ꯃꯦꯗꯤꯁꯤꯟ ꯑꯗꯨꯝ ꯆꯤꯡꯗꯣꯏꯅꯦꯕꯀꯣ
ꯎꯝ
ꯈꯣꯏꯁꯨ ꯑꯗꯨꯝ ꯀꯨꯏꯔꯕꯅꯤ ꯈꯔꯗꯤ ꯑꯗꯨꯝ ꯑꯗꯨ ꯃꯣꯏꯅ ꯃꯣꯏꯅ ꯑꯃꯨꯛ ꯃꯦꯗꯤꯁꯤꯟꯗꯪ ꯍꯥꯏꯔꯛꯄ ꯑꯣꯏꯇꯥꯔꯗꯤ ꯑꯃꯨꯛ ꯈꯔ ꯐꯗꯧꯕ ꯁꯏ ꯑꯦꯁ ꯑꯃꯨꯛ ꯅꯞꯁꯤꯜꯂꯛꯄꯅꯤ ꯇꯣꯉꯥꯟꯕ ꯑꯣꯏꯖꯥꯠꯂ ꯍꯧꯖꯤꯛꯤꯗꯤ ꯍ ꯇꯔꯦ ꯐ꯭ꯔꯣꯒꯤ ꯐ꯭ꯔꯣꯒꯤ ꯇꯧ ꯃꯣꯏ ꯗꯥꯛꯇꯔ ꯅꯎꯄꯥ ꯑꯃ ꯍꯪꯉꯛꯏ ꯅꯦꯐꯣꯒꯤꯁꯤ ꯀꯗꯣꯝ ꯀꯗꯣꯝ ꯁꯥꯏꯠ ꯣꯦ ꯗ꯭ꯔꯥ ꯑꯗꯨ ꯗ꯭ꯔꯃꯥ ꯃꯦꯗꯤꯁꯤꯟ ꯑꯣꯏꯕꯇꯥꯔꯗꯤ ꯃꯦꯗꯤꯁꯤꯟ ꯄꯨ꯭ꯔꯣꯕꯂꯦꯝ ꯂꯩꯔꯝꯒꯅꯤ ꯁꯒꯤꯣ ꯇꯧ ꯆꯥꯡꯅ
ꯇ꯭ꯔꯦꯅꯤꯡ ꯍꯧꯕ ꯅꯨꯃꯤꯠꯇꯤ ꯌꯧꯔꯦꯍꯦ
ꯇ꯭ꯔꯦꯅꯤꯡ ꯇꯧꯔꯅꯤꯗꯤ ꯏꯁꯁꯥꯒꯤ ꯍꯥꯏꯒꯦ ꯍꯥꯏꯗꯨꯗꯤ
ꯇ
ꯑꯗꯨ ꯅꯠꯇ ꯑꯩꯈꯣꯏ ꯑꯩꯈꯣꯏꯕꯨꯕ ꯑꯣ ꯑꯩꯈꯣꯏꯒꯤ ꯑꯍꯧꯕꯗꯣ
ꯎꯝ
ꯎ ꯑꯩꯈꯣꯏꯁꯦ ꯄꯨꯟꯅ ꯆꯍꯤ ꯀꯌꯥ ꯁꯨꯒꯦ ꯑꯍꯨꯝ ꯃꯔꯤ ꯁꯨꯔꯕ ꯃꯔꯤ ꯁꯨꯔꯕꯅꯦ ꯍꯟꯗꯛ ꯊꯥ ꯂꯣꯏꯔꯒ ꯑꯥꯒꯁ ꯊꯥ ꯍꯧꯔꯒꯗꯤ ꯆꯥꯍꯤ ꯃꯔꯤ ꯁꯨꯗꯣꯏꯅꯤ ꯇꯥꯡ ꯑꯃꯗꯒꯤ ꯑꯥꯒꯁ ꯑꯥꯒꯁ ꯇꯥꯡ ꯑꯃꯗꯒꯤ ꯗ꯭ꯌꯨꯇꯤ ꯍꯧꯕꯅꯤꯅꯀꯣ ꯎꯝ
ꯑꯗꯨ ꯆꯍꯤ ꯃꯔꯤ ꯑꯁ ꯐꯥꯒꯤ ꯐꯥꯒ ꯆꯍꯤ ꯃꯌꯥꯝꯗꯤ ꯍꯧꯈ꯭ꯔꯦꯍꯦ
ꯆꯍꯤ ꯃꯔꯤꯒꯥꯏꯖꯦ ꯈꯖꯤꯛ ꯈꯔꯥꯛ ꯅꯠꯇꯦꯅꯦ ꯏꯟꯅ ꯀꯥꯎꯅꯗꯅ ꯆꯍꯤ ꯃꯔꯤꯕꯧ
ꯑꯁ ꯃꯣꯏ ꯍꯟꯗꯛ ꯑꯅꯧꯕ ꯆꯡꯉꯛꯄꯗ ꯆꯠꯇꯧ ꯁꯥꯁꯄꯦꯟ ꯃꯌꯥꯝꯁꯦ ꯇꯟꯕꯨ ꯇꯜꯂꯦ ꯈꯪ
ꯆꯍꯤꯁꯦ ꯈꯪꯍꯧꯗꯦꯀꯣ ꯆꯠꯈꯤꯕ
ꯈꯪꯍꯧꯗꯦ ꯆꯍꯤ ꯃꯔꯤ ꯀꯥꯏꯁꯦ
ꯆꯍꯤ ꯃꯔꯤꯒ ꯍꯥꯏꯁꯦ ꯑꯁ
ꯉꯔꯥꯡ ꯅꯍꯥꯟ ꯍꯧꯈꯤꯕ ꯆꯞ ꯃꯥꯟꯅꯕ ꯍꯥꯏꯅ ꯀꯩꯝꯗꯤ ꯇꯨꯡꯖꯤꯟꯗ꯭‌ꯔꯤ
ꯎꯝ ꯑꯁ ꯀꯥꯏ ꯇꯨꯡꯁꯤꯟꯕꯅꯣꯗ
ꯚꯥꯞꯇꯗꯤ ꯑꯦ ꯁꯤ ꯆꯍꯤ ꯃꯥꯊꯡ ꯆꯍꯤ ꯑꯣꯏꯔꯒꯗꯤ ꯂꯥꯛ ꯑꯁꯨꯛ ꯑꯁꯨꯛ
ꯑꯁꯨꯛ ꯑꯁꯨꯛ ꯄꯥꯏꯔꯅꯤ ꯈꯣꯠꯀꯅꯤ ꯐꯖꯅ ꯃꯨꯟꯅꯥ ꯅꯨꯡꯉꯥꯏꯅ ꯈꯜꯂꯝꯕꯗꯣ ꯍꯤꯡꯁꯥꯞꯇꯗꯤ ꯌꯥꯝ ꯇꯨꯡꯖꯟꯕ ꯉꯝꯗꯦ ꯍꯤꯡꯁꯥꯞꯇꯗꯤ ꯌꯥꯝ ꯄꯣꯞ ꯄꯣꯞ ꯇꯥꯕ ꯑꯗꯨꯝ ꯇꯧꯔꯛꯑꯀꯥꯟꯗꯗꯤ ꯃꯥꯅꯦ ꯍꯤꯡꯆꯥꯞꯇꯗꯤ ꯑꯔꯣꯏꯕꯤꯅꯤ ꯀꯩꯅꯣ ꯒꯥꯔꯤ ꯑꯁꯤ ꯂꯩꯅꯕ ꯏꯀꯣꯚꯦꯟ ꯂꯩꯅꯕ ꯎꯝ ꯊꯧꯍꯜꯂꯥꯥꯒ ꯆꯍꯤ ꯑꯁꯨꯛ ꯌꯧꯔꯒ ꯂꯥꯛ ꯃꯔꯤ ꯃꯉꯥ ꯇꯔꯨꯛ ꯄꯥꯏꯔꯒ ꯌꯦꯟꯒꯤ ꯄꯣꯜꯇ꯭ꯔꯤ ꯐꯥꯔꯃꯤꯡ ꯇꯧꯅꯕꯒꯥꯏ ꯐꯖꯅ ꯈꯜꯂꯝꯕꯅꯦ ꯀꯥꯏꯗꯩ ꯄꯩꯁꯥ ꯇꯨꯡꯁꯤꯟꯕ ꯂꯥꯏꯗꯅ ꯆꯠꯂꯦ ꯍꯦꯟꯅ ꯍꯦꯟꯅ ꯆꯈꯠꯂꯦꯕ
ꯗꯤꯎ ꯆꯠꯂꯦꯗ ꯑꯩꯗꯤ
ꯑꯁꯣꯝ ꯅꯥꯀꯟ ꯃꯤ ꯅꯣꯏ ꯅꯅꯥꯎꯄꯥꯥꯍꯣꯏ ꯀꯣꯂꯦꯖ ꯂꯣꯏꯔꯝꯃꯅꯤꯅꯦ ꯀꯣꯂꯦꯁ ꯂꯣꯏꯔꯦ ꯎꯝ
ꯗꯤꯗꯤꯒꯤꯗꯣ ꯆꯦꯟꯅꯕ ꯀꯥꯟꯅ ꯄ꯭ꯔꯦꯛꯇꯤꯁ ꯇꯧꯔꯤ ꯑꯃꯨꯛ
ꯑꯣ
ꯃꯥꯕꯨꯗꯤ ꯃꯥꯛ ꯋꯥꯡꯕꯅꯦꯕ
ꯎꯝ ꯃꯁꯇꯔꯗꯤ ꯇꯧꯗꯗ꯭ꯔꯕꯣ ꯃꯥꯁꯇꯔ ꯇꯧꯗꯔꯦ ꯃꯁꯥ ꯆꯈꯣꯏꯁꯨ ꯍꯧꯖꯤꯛ ꯍꯣꯠꯅꯔꯒ ꯀꯩꯅꯣ ꯇꯧꯔꯣꯅ ꯑꯃ ꯆꯪꯍꯧꯕꯅ ꯐꯩꯗ ꯍꯌꯦꯡ ꯑꯗꯨꯃꯨꯛ ꯇꯧꯁꯤꯜꯂꯨꯔꯒ ꯂꯥꯏꯌꯥꯝ ꯍꯩꯗꯨꯒ ꯊꯕꯛ ꯇꯧꯕ ꯇꯜꯂꯛꯄꯅꯦꯕ ꯃꯆꯥ ꯃꯁꯨ ꯇꯧꯕꯁꯦ ꯃꯥꯟꯅꯦ ꯎꯝ
ꯑꯩꯁꯨ ꯍꯟꯗꯛ ꯊꯥꯏꯌꯦ ꯊꯥꯕꯗꯤ ꯑꯩ ꯃꯥꯛ ꯌꯥꯝꯗꯦꯕ
ꯗꯦꯕ ꯎꯝ ꯃꯃꯥꯡꯒꯤꯒ ꯆꯞ ꯃꯅꯩꯗ
ꯏꯅꯥꯎꯅꯨꯄꯥꯁꯤꯅ ꯃꯃꯥꯡ ꯃꯃꯥꯡꯗꯒꯤ ꯍꯦꯜꯂꯦ ꯌꯥꯝ ꯍꯦꯜꯂꯦ
ꯍꯦꯜꯂꯦ ꯎꯝ ꯃꯥꯕꯨꯗꯤ ꯆꯥꯟꯁ ꯂꯩꯔꯤꯕꯅꯦꯕ ꯂꯝꯖꯦꯜ ꯈꯔ ꯇꯧꯔꯒ ꯑꯗꯨꯝ ꯎꯝ
ꯃꯃꯥꯡꯗ ꯐꯤꯖꯤꯀꯦꯜ ꯑꯗꯨꯝ ꯆꯠꯄꯅꯦꯕ ꯆꯠꯂꯒ ꯀꯩꯅꯣꯗꯒꯤ
ꯀꯩꯅꯣꯗꯒꯤ ꯁꯦꯀꯦꯟ ꯑꯃꯈꯛꯇꯒꯤ ꯔꯤꯖꯦꯛ ꯆꯈꯤꯕꯅꯦ ꯃꯥꯁꯨ ꯑꯗꯨꯑꯣꯏꯁꯨ ꯃꯥꯛꯄꯨꯗꯤ ꯋꯥꯠꯀꯅꯤꯗ ꯃꯥ ꯃꯥꯛ ꯑꯃꯥ ꯃꯥꯛ ꯑꯃꯗꯤ ꯋꯥꯠꯀꯅꯤ ꯃꯥ ꯀꯩꯅꯣ ꯑꯗꯨꯝ ꯀꯥꯟꯗꯗꯤ ꯁꯦꯀꯦꯟꯒꯤ ꯚꯦꯂꯨ ꯈꯪꯉꯦ ꯍꯥꯏꯅꯤ ꯂꯝꯖꯦꯟꯗꯗꯤ ꯃꯥꯅꯦ ꯁꯦꯀꯦꯟ ꯊꯧꯔꯤ ꯆꯤꯡꯈꯠꯈ꯭ꯔꯗꯤ ꯎꯄꯥꯏ ꯂꯩꯇꯦ ꯁꯦꯀꯦꯟ
ꯁꯦꯀꯦꯟꯗꯤ ꯂꯥꯏꯔꯗꯅꯀꯣ ꯑꯩꯈꯣꯏꯒꯤ ꯇ꯭ꯋꯦꯟ ꯇ꯭ꯋꯦꯟꯇꯤ ꯐꯣꯔ ꯍꯦꯛ ꯇꯥꯕꯒ
ꯇꯥꯕꯒ ꯄꯣꯏꯟ ꯁꯦꯀꯦꯟ ꯌꯧꯗ꯭ꯔꯤꯉꯩꯗ ꯄꯣꯏꯟ ꯆꯦꯟꯕꯗꯣ
ꯑꯗꯨꯐꯥꯎ ꯔꯤꯖꯦꯛꯅꯤꯅꯦ
ꯅꯦ ꯑꯁ ꯌꯥꯗꯦ ꯊꯧꯔꯤ ꯕꯛ ꯆꯤꯡꯉꯡꯒ ꯊꯧꯔꯤ ꯊꯧꯔꯤꯆꯤꯡꯅꯒꯤꯕ ꯈꯣꯡ ꯅꯥꯝ ꯀꯥꯟꯖꯤꯜꯂꯖꯨ ꯌꯥꯗꯕꯤꯅꯦꯕ
ꯌꯥꯗꯕꯤꯅꯦ ꯑꯗꯣ ꯑꯩꯗꯤ ꯍꯟꯗꯛꯀꯤꯖꯦ ꯆꯤꯞ ꯆꯤꯞ ꯍꯥꯞꯄꯦꯕꯀꯣ ꯊꯧꯔꯤꯅ ꯇꯧꯕꯗꯣ ꯇꯧꯗ꯭ꯔꯦꯕ
ꯑꯣ
ꯆꯤꯞꯇꯒꯤ ꯂꯣꯏꯅ ꯀꯥꯜꯀꯨꯂꯦꯠ ꯇꯧꯕꯅꯤꯅ ꯄꯣꯏꯟꯕꯧ ꯔꯤꯖꯦꯛ ꯆꯠꯄꯅꯦꯕ
ꯎꯝ
ꯅꯪꯗꯤ ꯊꯧꯔꯤ ꯆꯤꯡꯍꯜꯂꯦ ꯑꯩꯈꯣꯏꯅ ꯃꯃꯥꯡꯗ ꯔꯤꯐ꯭ꯔꯤ ꯈꯣꯡꯉꯒ ꯂꯥꯛꯑꯣ ꯂꯥꯛꯑꯣ ꯂꯥꯛꯑꯣ ꯇꯧꯕꯗꯣ ꯑꯗꯨꯒꯨꯝꯕ ꯑꯣꯏꯔꯒꯗꯤ ꯁꯦꯀꯦꯟ ꯑꯃ ꯑꯅꯤ ꯑꯍꯨꯝ ꯋꯥꯠꯄꯗꯗꯤ ꯑꯗꯨꯝ ꯌꯧ ꯈꯤꯅꯦꯕ ꯂꯧꯈꯤꯅꯦꯕ
ꯎꯝ
ꯍꯟꯗꯛꯇꯤ ꯑꯩꯈꯣꯏꯒꯤ ꯆꯤꯞꯇꯒꯤ
ꯑꯗꯨꯒꯤ ꯂꯣꯏꯅ ꯀꯥꯜꯀꯨꯂꯦꯠ ꯇꯧꯕꯅꯤꯅ ꯍꯣꯠꯄꯅꯤꯅꯀꯣ
ꯂꯣꯏꯅ ꯔꯤꯖꯦꯛ ꯉꯥꯛꯇꯅꯦꯕꯣ
ꯆꯦꯟꯕꯖꯦ ꯈꯔ ꯐꯖꯅ ꯆꯦꯜꯂꯒ ꯗꯥꯏꯠ ꯀꯩꯅꯣ ꯗꯥꯏꯠꯇꯤ ꯆꯥꯎ ꯍꯥꯏ ꯀꯦꯜꯁ꯭ꯌꯤꯝ ꯅꯨꯡꯁꯝ ꯅꯠꯇ꯭ꯔꯗꯤ ꯁꯔꯨꯗ ꯇꯥꯏꯅꯔꯛꯄꯅꯦꯕ ꯑ ꯑꯩꯅ ꯍꯥꯏꯖꯕ ꯋꯥꯅꯦ ꯂꯝꯖꯦꯟꯖꯦ ꯋꯥꯒ꯭ꯔ ꯏꯔꯣꯏꯕꯒ ꯂꯝꯖꯦꯟꯒ ꯍꯥꯏꯅꯩꯅꯦ
ꯎꯝ
ꯃꯥꯏ ꯁꯔꯨꯗꯥ ꯌꯥꯝ ꯇꯥꯏꯅꯒꯟꯂꯦꯕ ꯈꯤꯇꯪ ꯀꯨꯏꯁꯤꯜꯂꯛꯄꯒ ꯑꯗꯨꯝ
ꯎꯝ
ꯗꯥꯏꯠꯇꯤ ꯐꯖꯅ ꯄꯤꯖ ꯄꯤꯖꯗ ꯌꯥꯔꯣꯏ ꯎꯝ ꯃꯥꯅꯁꯨ ꯁꯦꯀꯦꯟ ꯁꯦꯀꯦꯟ ꯈꯤꯇꯪ ꯋꯥꯠ ꯑꯇꯩꯩꯅ ꯍꯟꯗꯛꯁꯨ ꯐꯖꯅ ꯆꯦꯂꯗꯤ ꯃꯥꯡꯗꯤ ꯃꯥ ꯋꯥꯠꯆ ꯀꯩꯅꯣꯗꯣ ꯗ꯭ꯔꯤꯁ ꯋꯥꯁꯅꯦ ꯎꯝ ꯒꯥꯔꯤꯗꯣ ꯌꯥꯎꯔꯒꯗꯤ ꯑꯗꯨꯝ ꯌꯥꯅꯤ ꯎꯝ ꯃꯥꯒꯤ ꯃꯇꯝꯗꯣ ꯈꯪꯗ꯭ꯔꯦꯕ ꯑꯣ ꯑꯗꯨ ꯂꯥꯛꯑꯣ ꯑꯃꯨꯛ ꯑꯅꯤꯔꯛ ꯆꯦꯜꯂ ꯀꯥꯟꯗꯗꯤ ꯃꯥꯏ ꯃꯌꯥꯝꯒꯤ ꯀꯩꯅꯣꯗꯣ ꯈꯪꯉꯅꯤꯗꯅ ꯃꯌꯥꯝ ꯇꯧꯅꯔꯤꯕ ꯅꯤꯌꯣꯝꯗꯣ ꯈꯪꯉꯛꯑꯅꯦꯕ ꯎꯝ ꯍꯟꯗꯛ ꯆꯦꯟꯕꯖꯤꯗꯤ ꯃꯥ ꯀꯩꯅꯣ ꯌꯥꯎꯔꯅꯤ
ꯎꯝ ꯒꯥꯔꯤ ꯄꯨꯡ ꯌꯦꯡꯅꯕꯒꯣ ꯑꯗ ꯑꯗꯨꯝ ꯁꯤꯕ ꯌꯥꯏꯕ ꯒꯥꯔꯤꯗꯣ
ꯎꯝ ꯑꯗꯨ ꯌꯦꯡꯉꯗꯤ ꯈꯔ ꯂꯥꯏꯔꯤꯅꯤꯀꯣ ꯄꯨꯡꯗꯣ ꯄꯨꯡꯗꯣ ꯈꯪꯉꯗꯤ ꯈꯪꯗꯦꯗ ꯊꯕꯛ ꯑꯃ ꯐꯪꯕ ꯍꯥꯏꯖꯦ ꯌꯥꯝ ꯂꯨꯔꯦꯅꯦ ꯍꯟꯗꯛꯀꯤ ꯃꯣꯏ ꯁꯤꯒꯤ ꯀꯧꯕꯗꯨꯕꯧꯇ ꯀꯟꯇ꯭ꯔꯦꯛꯀꯤ ꯀꯧꯕꯗꯨꯕꯨ ꯃꯤ ꯀꯌꯥꯅꯣ ꯁꯨꯔꯦ ꯍꯥꯏꯗꯥꯏꯅꯦ ꯃꯤ ꯇꯔꯥ ꯍꯟꯗꯛꯀꯤ ꯇꯔꯥꯑꯃ ꯀꯧꯋꯦꯅ ꯇꯧꯕꯗꯣ ꯋꯥꯔꯠꯀꯤꯔ ꯀꯩꯅꯣ ꯃꯤ ꯀꯌꯥꯅꯣ ꯑꯃ ꯍꯥꯏꯔꯝꯕꯅꯤꯅꯦ ꯉꯁꯥꯏ ꯅꯔꯁꯤꯡ ꯑꯣꯐꯤꯁꯔ ꯀꯧꯕꯗꯣ ꯑ ꯃꯣꯏ ꯑꯗꯨ ꯄꯨꯟꯕꯗ ꯑꯦꯝ ꯇꯤ ꯑꯦꯁꯀꯤ ꯑꯃ ꯌꯥꯎꯕꯗꯣ ꯃꯤ ꯇꯔꯥꯍꯨꯝꯗꯣꯏ ꯈꯛꯇ ꯅꯠꯇ꯭ꯔꯣ
ꯃꯤ
ꯃꯤ ꯇꯔꯥ ꯇꯔꯨꯛ ꯁꯨꯏ ꯍꯥꯏꯕ ꯀꯩꯅꯣꯝ ꯍꯥꯏꯅꯦ ꯃꯤ ꯑꯦꯝ ꯇꯤ ꯑꯦꯁꯁꯨ ꯌꯥꯎꯒ꯭ꯔꯕꯣ ꯑꯗꯨꯗ ꯑꯗꯨꯖꯨ ꯌꯥꯎꯋꯦ ꯃꯤ ꯀꯌꯥꯅꯣꯝ ꯌꯥꯎꯕꯅꯦꯕ ꯑꯗꯨꯗꯤ ꯉꯁꯥꯏ ꯉꯁꯥꯏ ꯉꯔꯥꯡ ꯍꯥꯏꯕꯗꯨ ꯅꯨꯡꯉꯥꯏꯕ ꯃꯤ ꯂꯤꯁꯤꯡ ꯑꯅꯤꯃꯨꯛ ꯂꯥꯛꯑꯦ ꯍꯥꯏꯕ꯭ꯔꯣ ꯑꯗꯨꯃꯥꯏꯅ ꯍꯥꯏꯌꯦꯕ ꯑꯗꯣ ꯉꯁꯥꯏ ꯑꯩꯅ ꯁꯤꯟꯕꯗꯨꯗꯤ ꯃꯥꯥꯡꯗ ꯊꯥꯖꯤꯟꯈ꯭ꯔꯕꯅꯦꯕ
ꯎꯝ
ꯍꯖꯁꯦꯀ ꯂꯥꯕ ꯊꯥꯖꯤꯟꯒꯦ ꯇꯧꯔꯝꯃꯦ ꯑꯗꯣ ꯀꯩꯗꯧꯗꯣꯏꯅꯣ ꯆꯥ ꯊꯛꯅꯕꯁꯨ ꯄꯤꯕ ꯉꯝꯃꯣꯏ ꯑꯗꯩ ꯌꯦꯉꯣꯅꯦ ꯃꯤ ꯇꯔꯥ ꯇꯔꯨꯛ ꯀꯠꯇꯗ ꯂꯤꯁꯤꯡ ꯑꯅꯤ ꯂꯥꯛꯏꯕ ꯃꯤ ꯃꯌꯥꯝꯁꯤꯗꯤ ꯄꯩꯁꯥ ꯐꯖ ꯅꯝꯁꯤꯜꯂꯝꯃꯦ ꯂꯤꯁꯤꯡ ꯑꯅꯤꯗꯨꯗ ꯃꯥꯏ ꯃꯥꯒꯤ ꯍꯧꯖꯤꯛꯀꯤ ꯃꯥꯏ ꯃꯥꯏ ꯃꯤ ꯂꯣꯏ ꯌꯥꯎꯅꯔꯝꯒꯅꯤ ꯑꯗꯒꯤ ꯁꯤꯗ ꯇꯧꯔꯤꯕ ꯃꯌꯥꯝꯁꯤ ꯂꯣꯏ ꯌꯥꯎ ꯂꯣꯏ ꯊꯔꯦ ꯑꯇꯣꯞꯄ ꯑꯇꯣꯞꯄꯅꯗꯤ ꯄꯥꯛ ꯊꯥꯖꯤꯜꯂꯛꯑꯣꯏꯕ ꯃꯥꯟꯅꯦ ꯁꯤꯁꯤꯗ ꯇꯧꯔꯤ ꯃꯌꯥꯝꯁꯦ ꯂꯣꯏꯅ ꯊꯥꯔꯝꯒꯅꯤ ꯑꯗꯨ ꯑꯣꯏ ꯇꯥꯔꯗꯤ ꯀꯥꯔꯥꯏꯗꯩ
ꯁꯤꯒꯨꯃ ꯀꯧꯕꯗꯅꯤ ꯄꯩꯁꯥ ꯄꯥꯏꯗꯣꯏꯁꯤ
ꯃꯀꯣꯛ ꯍꯥꯏꯌꯔ ꯑꯊꯣꯔꯤꯇꯤ ꯀꯥꯡꯕꯨ ꯃꯣꯏ ꯑꯃꯃꯝꯗꯁꯨ ꯑꯥ ꯌꯧꯔꯅꯤ ꯌꯥꯝꯗ꯭ꯔꯕꯗ ꯇꯔꯥ ꯇꯔꯥꯏ ꯃꯊꯛꯇꯤ ꯍꯥꯏꯔꯅꯤ ꯇꯔꯥꯗꯩꯅ ꯇꯔꯥꯝꯉꯥ ꯗꯣ ꯇꯔꯥꯗꯒꯤ ꯀꯟꯇ꯭ꯔꯦꯛꯄꯨꯗꯤ ꯀꯟꯇ꯭ꯔꯦꯛꯅꯤꯅ ꯇꯔꯥꯎꯉꯥꯗꯤ ꯌꯥꯝꯃꯟꯗꯧ ꯃꯥꯜꯂꯦ ꯑꯗꯨ ꯇꯔꯥꯃꯉꯥ ꯃꯅꯨꯡꯗꯗꯤ ꯇꯔꯥꯗꯒꯤ ꯇꯔꯥꯃꯉꯥ ꯃꯅꯨꯡꯗ ꯂꯩꯔꯛꯀꯅꯦꯕ ꯑꯗꯨꯝ ꯑ ꯂꯩꯔꯛꯀꯅꯤ ꯑꯩꯁ ꯁꯤꯒꯨꯝꯕ ꯆꯪꯕꯩ ꯃꯍꯨꯠ ꯁꯤꯚꯥꯏ ꯑꯣꯏꯅ ꯊꯥꯡꯉꯩ ꯁꯦꯡꯅ ꯆꯪꯒꯤ ꯐꯩꯅ ꯈꯜꯂꯦ ꯎꯝ ꯑꯩꯠ ꯄꯦꯁꯨ ꯂꯥꯛꯇꯧꯔꯕꯅꯤꯅꯀꯣ ꯄꯩꯁꯥ ꯌꯥꯝ ꯍꯥꯏ ꯍꯥꯏꯔꯝꯃꯅꯦꯕ ꯑꯗꯨ ꯂꯥꯛꯀꯜꯂꯤꯕ ꯃꯣꯏꯍꯦꯟꯅ ꯇꯪꯈꯥꯏ ꯇꯪꯈꯥꯏ ꯍꯦꯟꯒꯠꯈꯤꯗꯣꯏꯅꯤ
ꯃꯥꯟꯅꯦ
ꯃꯥꯟꯅꯦ ꯑꯣꯏꯅꯝ ꯅꯝꯗ꯭ꯔꯦ ꯇꯧꯔꯤꯁꯦ ꯄꯩꯁꯥ ꯂꯧ ꯂꯧꯔꯝꯗꯥꯏꯗꯁꯨ ꯃꯊꯪꯗꯤ ꯑꯦꯁꯦ ꯑꯦꯠ ꯄꯦ ꯂꯥꯛꯑꯅꯤ ꯎꯝ ꯐꯤꯁꯤ ꯍꯦꯟꯒꯠꯂꯅꯤ ꯈꯣꯠꯀꯅꯤ ꯍꯥꯏ ꯍꯥꯏꯔꯒ ꯄꯩꯁꯥ ꯍꯦꯟꯅ ꯏꯟꯖꯟ ꯌꯥꯝ ꯂꯧꯗꯣꯏꯅꯤ ꯀꯨꯏꯔꯔꯣꯏꯒ ꯍꯥꯏꯖꯜꯂꯒ ꯑꯗꯨ
ꯎꯝ
ꯑꯩꯈꯣꯏꯒꯤ ꯆꯪꯉꯛꯄꯗ ꯂꯧꯒꯨꯝꯅꯤꯅꯦ
ꯃꯥꯟꯅꯤ
ꯄꯪꯉꯥ ꯇꯔꯥꯅꯤꯄꯥꯜ ꯃꯇꯝꯗꯨ ꯇꯔꯥꯍꯨꯝꯗꯣꯏꯅꯦꯕ ꯇꯔꯥꯏ ꯍꯥꯏ ꯄꯥꯟ ꯌꯧꯗ꯭ꯔꯣꯝꯅꯦ ꯂꯣꯏ ꯄ꯭ꯔꯣꯁꯦꯁ ꯂꯣꯏꯔꯕꯅꯤ ꯅꯣꯏ ꯍꯦꯛ ꯆꯪꯕ ꯑꯗꯨꯝ ꯌꯧꯔꯅꯦꯅ ꯂꯧꯈꯤꯕꯗꯣ ꯑꯗꯨꯏ ꯇꯥꯏꯞꯇꯅꯦꯕ ꯐꯅ ꯀꯨꯏꯅ ꯂꯩꯔꯒꯗꯤ ꯑꯣꯏꯗꯥꯏꯅꯦ
ꯇꯥꯕ꯭ꯔꯥ
ꯇꯥꯕ꯭ꯔꯣ ꯇꯥꯏ ꯇꯥꯏ ꯏꯀꯣꯁꯤ ꯑꯗꯨꯝ ꯇꯥꯕ ꯍꯥꯏꯇꯥꯔꯦ ꯑꯩꯅ